ꯍ
ꯇꯥꯏꯌꯦ ꯇꯥꯏꯌꯦ ꯇꯥꯗꯕ꯭ꯔꯣ ꯇꯥꯏꯦꯕ
ꯍꯜꯂꯣ
ꯇꯥꯏꯌꯦ
ꯇꯥꯏꯌꯦ ꯌꯦ ꯈꯪꯉꯤꯅꯦ
ꯅꯪꯁꯦ ꯑꯩꯒꯤ ꯈꯣꯟꯁꯦ ꯌꯥꯝ ꯇꯥꯅꯤꯡꯕ ꯃꯥꯜꯂꯦꯀꯣ ꯍꯜꯂꯣ ꯍꯜꯂꯣ ꯇꯧꯔ ꯂꯩꯔꯦꯀꯣ
ꯑꯩ ꯈꯪꯉꯦꯕ ꯍꯧꯖꯤꯛꯗꯣ
ꯑꯣ ꯈꯪꯕ ꯌꯥꯗꯦ ꯂꯩꯁꯥꯕꯤ ꯐꯥꯔꯒ ꯐꯣꯟ ꯇꯧꯔ ꯈꯪꯉꯗꯤ ꯁꯣꯏꯅꯗ꯭ꯔꯣ
ꯎ ꯅꯠꯇꯦ ꯅꯪꯒꯤꯗꯣ ꯂꯥꯎꯕꯗꯣ ꯅꯪꯅ ꯂꯥꯎꯕꯗꯣ
ꯑꯩꯅꯦ ꯂꯥꯎꯕꯁꯦ ꯑꯩꯒꯤ ꯑꯩꯒꯤ ꯍꯩꯅꯕꯤ ꯍꯥꯏꯁꯤꯔꯥ ꯑꯩꯒꯤ ꯀꯩꯅꯣꯅꯦ
ꯍꯧꯅꯁꯥꯅꯤ ꯍꯥꯏꯕ ꯅꯪꯒꯤ ꯄꯨꯛꯅꯤꯡꯗꯅꯤ ꯍꯥꯏꯔꯣ ꯅꯪ ꯄꯨꯛꯅꯤꯡ ꯍꯤꯍꯤ ꯑꯗꯨꯅꯦꯕ
ꯑꯗꯨꯅꯦ ꯄꯨꯛꯅꯤꯡ ꯍꯛꯆꯥꯡ ꯊꯝꯃꯣꯏꯗꯒꯤꯅꯤ
ꯍꯦꯁ ꯊꯃꯣꯏ ꯊꯃꯣꯏꯁꯦ ꯌꯥꯎꯕꯅꯦꯕꯀꯣ
ꯑ ꯆꯥꯛ ꯀꯔꯤ ꯃꯊꯦꯜ ꯇꯧꯔꯒꯦ
ꯑꯩꯈꯣꯏꯁꯦ ꯉꯁꯤ ꯁꯒꯦꯝ ꯄꯣꯝꯕ ꯁꯒꯦꯝ ꯄꯣꯝꯕ ꯆꯥꯏ ꯎꯝ ꯍꯣꯏ ꯅꯣꯏꯗꯤ
ꯏꯆꯦ ꯑꯩꯈꯣꯏꯒꯤꯗꯤ ꯉꯁꯤꯗꯤ ꯃꯥꯏꯔꯦꯟ ꯇꯧꯔꯁꯦ ꯍꯥꯏꯅ ꯃꯥꯏꯔꯦꯟ ꯑꯣꯏꯅ ꯇꯧꯔꯦ
ꯃꯥꯏꯔꯦꯟꯒ ꯀꯩꯅꯣ ꯆꯥ ꯌꯥꯗ꯭ꯔꯣ ꯊꯔꯣꯏꯒ ꯆꯥ ꯌꯥꯗ꯭ꯔꯣ
ꯑ ꯃꯥꯏꯔꯦꯟꯒ ꯊꯔꯣꯏ ꯆꯥꯅꯤꯡꯉꯥꯏꯗꯣ ꯊꯔꯣꯏ ꯂꯩꯇꯕꯒꯤ ꯆꯥꯗꯦ ꯍ ꯂꯩꯔꯗꯤ ꯆꯥꯕ ꯌꯥꯕꯀꯣ
ꯑꯥ
ꯑꯗꯨ ꯂꯩ
ꯍꯥꯎ ꯑꯩꯈꯣꯏꯁꯨ ꯃꯩꯔꯦꯟ ꯂꯩꯌꯦ ꯌꯨꯝꯗꯒꯤ ꯑꯁ ꯑ ꯍꯦꯟꯖꯥꯡ ꯅꯥꯄꯤ ꯊꯥꯔꯛꯑꯦꯕ ꯉꯔꯥꯡꯗꯣ ꯑ ꯑꯗꯨꯗꯤ ꯍꯦꯟꯖꯥꯡ ꯑ
ꯊꯥꯕ ꯌꯥꯔꯕꯣ
ꯌꯥꯏꯅ
ꯑꯣ ꯑꯩꯗꯤ
ꯑꯩ ꯄꯨꯡ ꯃꯔꯤ ꯑ ꯄꯨꯡ ꯑꯣ ꯄꯨꯡ ꯃꯣꯏꯗꯣ ꯑꯌꯨꯛꯇ ꯑꯌꯨꯛ ꯉꯟꯅ ꯂꯥꯛꯗꯦ ꯃꯣꯏꯅ ꯂꯥꯛꯏꯁꯦ ꯅꯨꯡꯊꯤꯟꯒꯨꯝꯕꯗꯀꯣ ꯄꯨꯡ ꯑꯃ ꯃꯈꯥꯏꯗ ꯌꯧꯔꯛꯑꯦ ꯁꯤꯗ
ꯑ
ꯑꯩ ꯂꯧꯕ ꯆꯠꯂꯦ
ꯑꯣ
ꯑꯗ ꯃꯥꯏꯔꯦꯟꯒ ꯀꯩꯀꯩꯅꯣ ꯈꯪꯗꯦ ꯍꯪꯒꯥꯝꯒꯤ ꯀꯩꯅꯣꯗꯣ ꯃꯍꯤꯗꯣ ꯑꯗꯨꯁꯨ ꯊꯔꯛꯑꯦ ꯃꯍꯥꯛ ꯍꯪꯒꯥꯝ ꯑꯀ ꯀꯥꯡ ꯂꯄꯤ ꯇꯧꯕꯗꯣ
ꯑꯗꯨꯗꯤ ꯏꯆꯦꯒꯤ ꯆꯞ ꯆꯥꯔꯦꯅꯦ ꯑꯗꯨꯅ
ꯏꯆꯦꯗꯣ ꯆꯥꯅꯤꯡꯒꯦ ꯑꯗꯣ ꯈꯪꯕ꯭ꯔꯣ
ꯆꯥꯅꯤꯡꯉꯤꯒ ꯊꯣꯡꯉ ꯃꯥ ꯑꯗꯨꯝ ꯌꯥꯅꯕ ꯆꯥꯈꯤꯅꯤ ꯀꯩꯝꯇ ꯇꯧꯔꯨꯅꯨ
ꯃꯥꯗ ꯅꯍꯥꯟ ꯀꯩꯅꯣꯗ ꯑꯉꯥꯡ ꯀꯩꯅꯣꯗ ꯂꯩꯔꯤꯉꯩꯗꯀꯣ
ꯍꯥꯥ
ꯏꯆꯦꯈꯣꯏꯅ ꯊꯥꯔꯛꯄꯗꯣꯏ ꯇꯤꯐꯤꯟ ꯄꯨꯔꯛꯄꯗꯣ ꯑꯗꯨ ꯊꯣꯡꯂꯛꯀꯦ ꯍꯥꯏꯔꯒ ꯊꯣꯡ ꯊꯣꯡꯕꯤꯒꯅꯨ ꯑꯁꯤꯃꯛꯇꯤ ꯑꯩ ꯆꯥꯅꯤꯡꯗꯦ ꯑꯁꯤ ꯑ ꯅ
ꯑꯉꯥꯡ ꯑꯉꯥꯡꯒꯤ ꯀꯩꯅꯣꯅꯤꯅ ꯑꯍꯥꯎꯕ ꯄꯤꯖꯔꯒ ꯃꯆꯥꯗꯣ ꯄꯥꯈꯪ ꯐꯖꯕ ꯌꯣꯛꯅꯤꯡꯉ ꯑꯍꯥꯎ ꯑꯍꯥꯎ ꯄꯤꯖꯧꯅꯦ
ꯑꯍꯥꯎꯕ ꯆꯥꯅꯤꯡꯉꯥꯏꯁꯨ ꯑꯩꯈꯣꯏꯗꯤ ꯂꯥꯏꯕꯅꯤꯅꯀꯣ ꯌꯥꯔꯤꯅꯦ
ꯑ
ꯆꯥꯔꯤꯅꯦꯕ ꯈꯔꯗꯤꯀꯣ ꯈꯤꯇꯪ ꯅꯤꯇꯤꯒꯤꯗꯤ ꯆꯥꯗꯦ ꯑꯗꯨꯕꯨ ꯁꯥꯗꯤꯁꯥꯏ ꯑꯗꯣ ꯑꯉꯥꯡꯗꯣ ꯀꯩꯅꯣ ꯇꯧꯔꯤꯅꯦ ꯅꯍꯥꯟ ꯑꯄꯥꯎ ꯀꯅꯥꯅ ꯂꯥꯛꯑꯒ ꯁꯤ ꯁꯣꯝꯅ ꯑꯅꯩꯒꯤꯩ ꯃꯌꯥꯝꯕ ꯅ
ꯀꯩꯅꯣ ꯅꯪꯒꯤ ꯅꯣ ꯑꯣꯏꯅ ꯑꯩ ꯅꯣꯡꯅꯤꯡꯈ꯭ꯔꯦꯗ
ꯍꯩꯅꯧꯗ
ꯑꯣ ꯑꯩꯗꯤ ꯄꯨꯄꯨꯈꯣꯏ ꯂꯥꯛꯄ꯭ꯔꯣ ꯍꯥꯥ
ꯑꯁꯤꯗ ꯂꯩꯕ ꯑꯕꯣꯛꯣ ꯇꯥꯏꯅꯦ ꯑꯁꯤꯗ ꯂꯩꯕ ꯑꯕꯣꯛꯇꯣ ꯑꯕꯣꯛꯀꯤ ꯃꯅꯥꯎꯅꯨꯄꯥ ꯑꯃ ꯂꯩꯗꯥꯏꯅꯦ ꯂꯩꯕꯗꯣ
ꯍꯅꯦ ꯍ
ꯑꯗꯨꯅ ꯍꯩꯅꯧ ꯄꯨꯔꯛꯏꯕ ꯑꯁ ꯈꯨꯊꯨꯝꯁꯦ
ꯍꯣꯏ ꯃꯣꯏꯔꯣꯝꯒꯤ ꯌꯥꯝ ꯍꯥꯎꯕꯅꯦ ꯇꯣꯡꯉꯥꯟꯕꯅꯦ ꯊꯨꯝꯕꯗꯨꯁꯨ ꯍꯣꯏ
ꯑꯍꯨꯝ ꯄꯤꯔꯛꯑꯦꯕ ꯑꯩꯉꯣꯟ ꯑꯩꯒꯤ ꯑꯩ ꯀꯩꯅꯣꯅ ꯑꯄꯩꯅ ꯄꯤꯔꯛꯑꯦ ꯑꯗꯨꯒ ꯃꯣꯏꯁꯨ ꯆꯥꯔꯦ ꯎꯝ ꯑꯗꯨꯒ ꯁꯤ ꯏꯃꯥꯇꯣ ꯑꯩꯈꯣꯏꯒꯤꯁꯨ ꯄꯤꯌꯦ ꯃꯣꯏꯗꯤ ꯆꯥꯕ ꯂꯩꯇꯦ ꯑꯩꯅ ꯂꯣꯏꯅ ꯆꯥꯒꯤ ꯆꯥꯊꯔꯦ ꯃꯣꯏꯗꯤ ꯌꯥꯝ ꯍꯥꯎꯋꯦ ꯑꯁꯦꯡꯕꯀꯣ ꯌꯥꯝ ꯈꯨꯠ ꯊꯨꯝꯃꯅꯦ ꯑꯗꯣ ꯃꯥꯗꯣ ꯏꯆꯦꯗꯣ ꯆꯥꯔꯨꯔꯕ ꯑꯗꯣ ꯑꯗꯨꯒꯤꯔꯥ ꯈꯪꯗꯦ ꯑꯉꯥꯡꯅ ꯃꯊꯤ ꯅꯨꯡꯉꯥꯏꯗ ꯋꯥꯅꯤꯗ
ꯑꯁ ꯑꯉꯥꯡꯗꯣ ꯐꯖꯅ ꯇꯧꯣ ꯑꯍꯥꯎ ꯑꯍꯥꯎꯕꯗ ꯄꯤꯖ ꯇꯧꯕꯅꯨꯀꯣ ꯅꯣꯏ ꯀꯩꯅꯣ ꯍꯣꯔꯦꯟꯗꯤ ꯀꯩ ꯃꯊꯦꯜ ꯇ ꯇꯥꯔꯦ ꯑ ꯑꯗꯨꯅꯦ ꯇꯧꯑꯣ ꯍꯣꯔꯦꯟꯗꯤ ꯀꯔꯤ ꯃꯊꯦꯜ ꯇꯧꯗꯣꯏꯅꯣ ꯍꯥꯏꯕ
ꯈꯪꯗꯦ ꯀꯔꯤ ꯇꯧꯁꯤꯔ ꯈꯪꯗꯦꯕ
ꯑꯍꯥꯎꯕꯗ ꯄꯤꯖꯥꯋ ꯑꯍꯥꯎꯕꯗ
ꯕꯤꯟꯁ ꯑꯍꯥꯎꯕ ꯍꯣꯏ ꯆꯥꯁꯦ ꯀꯩꯅꯣꯀꯣ
ꯑꯥ_ _
ꯍꯤꯡꯂꯤꯉꯩꯗꯥ ꯆꯥꯍꯧꯗ꯭ꯔꯗꯤ ꯑꯁꯦꯡꯕ꯫
ꯑꯗꯨꯅꯦ ꯏꯆꯦ ꯈꯣꯏꯅꯤꯁꯨ ꯍꯌꯦꯡꯁꯦ ꯌꯥꯔꯗꯤ ꯀꯩꯅꯣꯝꯃ ꯊꯣꯛꯀꯦ ꯇꯧꯕꯅꯦ ꯍꯥꯏꯕꯗꯤ_ _ ꯀꯩꯅꯣꯃ ꯀꯩꯅꯣ ꯆꯥꯅꯤꯡꯉꯥꯏꯀꯣ ꯍꯛꯆꯥꯡ ꯈꯔ ꯐꯍꯅꯤꯡꯉꯥꯏ ꯇꯧꯔꯤꯅꯦ꯫
ꯊꯣꯛꯑꯣ ꯊꯣꯛꯑꯣ ꯑꯍꯥꯎ ꯑꯍꯥꯎꯕ ꯆ ꯆꯥꯕ ꯆꯠꯂꯨꯅꯦ꯫ ꯀꯣꯏꯕꯒ ꯆꯠꯂꯨꯅꯦ ꯐ꯭ꯔꯤ ꯂꯩꯕ꯭ꯔꯣ ꯏꯆꯦꯗꯣ꯫
ꯍꯣꯏ ꯉꯁꯤꯈ ꯑꯩ ꯉꯁꯤ ꯍꯧꯖꯤꯛ ꯅꯉꯣꯟꯗ ꯐꯣꯟ ꯇꯧꯕꯗꯣ꯫
ꯎꯝ
ꯍꯧꯖꯤꯛꯈꯛ ꯁꯪꯕꯗ ꯉꯥꯏꯔꯦ ꯑꯩꯈꯣꯏ ꯆꯦ ꯑꯃ ꯀꯩꯅꯣ ꯊꯥꯖꯤꯜꯂꯤꯅꯦꯕꯀꯣ ꯀ ꯇꯦꯝꯃꯒ ꯂꯩꯕ ꯑꯗꯨꯒꯤ ꯑꯩꯗꯣ ꯅꯣꯏꯕꯨꯗꯤ ꯑ ꯅꯤꯡꯁꯤꯡꯉꯦꯕ꯫
ꯅꯡꯁꯦ ꯀꯩꯗꯧꯔꯤꯅꯣ ꯍꯪꯒꯦ ꯍꯥꯏ ꯇꯧꯔꯒ ꯂꯩꯕꯅꯦ ꯑꯗꯨꯕꯨ_ _ ꯈꯣꯏꯗ ꯊꯕꯛ ꯈꯔ ꯆꯤꯟꯕꯀꯣ ꯑꯗꯨꯒꯤ ꯅꯪꯗꯕ꯫
ꯅꯆꯦ ꯑꯩꯉꯣꯟꯗ ꯌꯥꯝ ꯃꯤꯁ ꯇꯧꯔꯦꯕꯀꯣ ꯑꯗꯨꯗꯤ꯫
ꯍꯣꯏ ꯍꯥꯏꯗꯤ ꯂꯩꯃꯤꯟꯅꯔꯨꯕ ꯍꯥꯏꯕꯅꯤꯅ ꯅꯨꯡꯁꯤꯕꯁꯦ_ _
ꯑꯗꯨꯅꯦ_ _ ꯑꯈꯣꯏ ꯍꯥꯏꯔꯒ ꯂꯩꯔꯤꯅꯦ ꯏꯃꯥꯟꯅꯤꯕꯤ ꯏꯃꯥꯟꯅꯤꯕꯤꯁꯥ ꯏꯃꯥꯟꯅꯕ ꯑꯈꯣꯏꯅ ꯐꯣꯟ ꯇꯧꯔꯛꯏꯦꯕ꯫ ꯅꯪ ꯀꯃꯥꯏ ꯀꯃꯥꯏ ꯂꯦꯜꯂꯤꯅꯣ ꯑꯉꯥꯡꯒꯗ ꯂꯧꯔꯒ ꯂꯩꯕ꯭ꯔꯣ ꯍꯪꯉꯦ ꯑ ꯑꯩꯅ_ _ ꯍꯣꯏ ꯎꯄꯥꯏ ꯂꯩꯇꯦ ꯏꯅꯥꯎꯅꯨꯄꯤꯁꯨ ꯑ ꯃꯄꯥꯜ ꯆꯠꯈ꯭ꯔꯦ ꯑꯗꯨꯒꯤ꯫ ꯕꯣꯔꯤꯡ ꯌꯥꯝ ꯆꯨꯔꯦ ꯑꯉꯥꯡ ꯂꯣꯕꯗ ꯑꯩꯒꯤ꯫ ꯊꯕꯛ ꯑꯣꯏꯔꯦ ꯍꯥꯏ ꯉꯥꯡꯉꯤꯅꯦ ꯑꯁ ꯑꯗꯨ ꯅꯨꯄꯤꯗꯨ ꯂꯩꯔꯗꯤ_ _ ꯅꯣꯏꯖꯦ ꯑ ꯀꯔꯤ ꯍꯥꯏꯗꯤꯔꯥ ꯅꯨꯃꯤꯠ ꯇꯥꯕꯒ ꯈꯪꯉꯣꯏꯀꯣꯒꯥꯏ꯫
ꯈꯪꯗꯦꯅꯦ ꯑꯩꯈꯣꯏ ꯏꯆꯦ ꯏꯆꯦ ꯑꯩꯈꯣꯏꯅꯤ ꯈꯛ ꯂꯩꯔꯁꯨ ꯀꯣ_ _ ꯏꯆꯦꯗꯤꯀꯣ ꯃꯥꯁꯦ ꯈꯔ ꯃꯁꯥ ꯀꯪꯉꯦ ꯍꯥꯏꯕ ꯋꯥꯅꯦꯕ ꯆꯥꯕꯗꯗꯤ ꯑꯩꯉꯣꯟꯗꯩ_ _ ꯍꯦꯜꯂꯦꯕ ꯈꯔ ꯍꯥꯏꯗꯤ ꯆꯥꯁꯤꯔꯣ ꯆꯥꯁꯤꯔꯣ ꯇꯧꯕ ꯃꯤꯅꯦꯕ꯫
ꯀꯥ ꯈꯡꯗꯦ꯫ ꯃꯁꯥ ꯄꯥꯔꯁꯨ ꯃꯁꯥ ꯐꯕ ꯍꯥꯏꯒꯦꯔꯥ ꯑꯩꯉꯣꯟꯗꯩꯗꯤ ꯐꯕ ꯃꯥꯜꯂꯦ꯫ ꯑꯩꯗꯤ ꯆꯥꯛꯇꯒꯤ ꯍꯦꯟꯗꯦꯕ ꯃꯥꯗꯤ ꯏ_ _
ꯑꯩꯁꯨ ꯆꯥꯏꯅ ꯑꯗꯨꯕꯨꯗꯤ ꯂꯩꯗꯕꯩ ꯋꯥꯅꯤ ꯂꯩꯔꯗꯤ ꯑꯗꯨꯝ ꯆꯥꯕꯅꯤ꯫ ꯌꯨꯝꯗ ꯑꯩꯅ ꯗꯁꯕꯤꯟꯒꯨꯝꯕ ꯊꯜꯂꯗꯤ ꯏꯃꯥꯅ ꯉꯥꯏꯉꯤꯅꯤ ꯇꯨ ꯑꯝ_ _ ꯗꯁꯕꯤꯟ ꯑꯃꯨꯛ ꯊꯜꯂꯝꯅꯤ ꯅꯪꯅ ꯑꯃꯨꯛ ꯑꯗꯨꯝ ꯉꯥꯡꯉ ꯂꯩꯕꯅꯤ ꯑꯩꯉꯣꯟꯗ꯫
ꯑꯗꯨꯅꯦ _ _
ꯍꯧꯖꯤꯛꯁꯨ ꯎꯝ_ _
ꯑ ꯏꯆꯦ ꯑꯩꯈꯣꯏꯅ ꯅꯍꯥꯟ ꯑꯩ ꯑꯥ ꯅꯣꯏꯔꯣꯝꯗ ꯂꯩꯕ ꯀꯥꯟꯗꯗꯤ ꯑꯩꯁꯦ ꯂꯨꯄꯥ ꯇꯔꯥꯒꯨꯝꯕ_ _ ꯑꯆꯥꯄꯣꯠ ꯂꯩꯕꯁꯦ ꯍꯦꯠꯇ ꯆꯥꯅꯤꯡꯕꯗꯣ ꯍꯥꯏꯗꯤ ꯃꯤꯅ ꯆꯥꯛ_ _ ꯑꯗꯨꯝ ꯆꯥꯅꯤꯡꯕꯗꯣ ꯐꯥꯎꯋꯦꯕ ꯁꯤꯗ ꯂꯩꯕꯗꯤ ꯏꯆꯦꯗꯣ ꯌꯥꯝ ꯌꯥꯝ ꯂꯩꯔꯒ ꯊꯝꯃꯦꯕꯀꯣ꯫ ꯁꯤ ꯃꯤ ꯀꯅꯥꯅꯁꯨ ꯑꯩ ꯆꯥꯗ꯭ꯔꯤꯉꯩ ꯆꯥꯕꯤꯕ ꯃꯤ ꯂꯩꯇꯕꯒꯤ ꯑꯩ ꯆꯥꯅꯤꯡꯗꯕ꯫ ꯑꯗꯨꯗꯗꯤ ꯑꯩ ꯆꯥꯗ꯭ꯔꯗꯤ ꯃꯤꯅ ꯂꯧꯈ꯭ꯔꯅꯤ ꯍꯥꯏꯅ ꯆꯥꯅꯤꯡꯉꯦꯕꯀꯣ꯫
ꯆꯊꯣꯛꯀꯅꯤ ꯍꯥꯏꯕꯒꯤ ꯆꯅꯤꯡꯉꯤꯅꯦꯕ ꯅꯪ ꯁꯤꯗ ꯂꯩꯔꯖꯨ ꯌꯥꯏ ꯌꯥꯏ꯫
ꯅꯍꯥꯟꯗꯒꯤ ꯌꯥꯝ ꯂꯩꯔꯒ ꯊꯝꯕꯗꯣ ꯑꯩ ꯅꯠꯇ꯭ꯔꯗꯤ ꯀꯅꯥꯁꯨ ꯆꯥꯔꯣꯏ ꯍꯥꯏꯕꯤꯒꯦ꯫ ꯁꯨꯛꯆ ꯆꯥꯅꯤꯡꯗꯕ ꯆꯥꯅꯤꯗ꯫
ꯌꯥꯏ ꯌꯥꯏ꯫ ꯍꯣꯏ ꯑꯗꯨꯝ ꯇꯧꯕꯅꯦ ꯄꯣꯠ ꯆꯩꯩꯒꯨꯝꯕ ꯑꯍꯥꯎꯕꯒꯨꯝꯕꯀꯣ ꯂꯩꯔꯗꯤ꯫ ꯎꯝ ꯀꯩ ꯍꯥꯏꯖꯤꯔꯥ ꯎꯝ ꯆꯥꯅꯤꯡꯗꯕꯗꯣ꯫ ꯂꯩꯔꯗꯤ ꯀꯦꯝꯇ ꯊꯤꯗꯣꯛꯇꯕꯗꯣ꯫ ꯑꯗꯨꯒ ꯂꯩꯇ꯭ꯔꯗꯤ ꯑꯗꯨꯝ ꯆꯥꯅꯤꯡꯕꯗꯨ ꯇꯧꯕꯅꯦ꯫
ꯑꯗꯨꯅꯦ ꯂꯩꯔꯗꯤ ꯑꯩꯁꯨ ꯆꯥꯅꯤꯡꯗꯦꯕꯀꯣ ꯂꯩ ꯑꯗꯨ ꯏꯃꯥꯟ꯫ ꯑꯁꯤꯗꯤ ꯅꯍꯥꯟꯗꯤ ꯏꯅꯥꯎ ꯅꯨꯄꯥꯈꯣꯏ ꯏꯅꯥꯎ ꯅꯨꯄꯤꯈꯣꯏ ꯂꯩꯕꯒꯤ ꯎꯝ ꯇꯤꯀꯦꯠ ꯑꯃ꯫ ꯉꯇꯪ ꯑꯣꯏꯔꯁꯨ ꯄꯨꯟꯅ ꯄꯨꯟꯅ ꯆꯥꯕꯒꯤ ꯅꯨꯡꯉꯥꯏꯕ ꯍꯥꯏꯕꯗꯤ ꯆꯥꯅꯤꯡꯕ ꯐꯥꯎꯋꯦꯕ꯫
ꯎꯝ꯫
ꯁ꯭ꯋꯥꯏꯗꯤ ꯏꯆꯦꯅ ꯇꯤꯛꯀꯦꯠꯇꯣ ꯃꯔꯤ ꯃꯉꯥ ꯂꯧꯔ ꯊꯝꯃꯦ꯫ ꯑꯗꯨꯗꯗꯤ ꯃꯥꯅꯁꯨ ꯆꯥꯕꯤꯗ ꯑꯩ ꯆꯥꯔꯅꯤ ꯍꯥꯏꯅ ꯈꯪꯕꯒꯤ ꯑꯩ ꯆꯥꯅꯤꯡꯗꯕ꯫
ꯎꯝ꯫
ꯑꯩꯒꯤꯅꯦ ꯈꯪꯉꯕꯅꯦꯕ ꯑꯩꯗꯣ꯫
ꯑꯦ ꯆꯥꯊꯣꯛ ꯆꯥꯊꯣꯛꯑꯣ ꯀꯩꯅꯣ꯫
ꯍꯣꯏ ꯑꯗꯨꯝ ꯍꯧꯖꯤꯛꯁꯨ ꯊꯝꯃꯤ꯫
ꯀꯟꯇꯦꯟꯅꯔꯗ ꯊꯟ ꯊꯟꯅ ꯊꯝꯃꯣ ꯑꯩꯗꯤ ꯍꯧꯖꯤꯛꯀꯥꯟ꯫ ꯆꯥꯅꯤꯡꯕꯒ ꯄꯣꯛꯂꯛꯇꯦ ꯍꯥꯏꯗꯤ ꯊꯕꯛꯅꯀꯣ꯫ ꯊꯕꯛ ꯑꯁꯤꯗꯤ ꯎꯝ ꯊꯕꯛ ꯌꯥꯝꯃꯦ ꯍꯥꯏꯕꯒꯤ ꯅꯠꯇꯕ꯫ ꯑꯃꯒ ꯑꯉꯥꯡꯒꯤ ꯏꯔꯨꯕ ꯑꯃꯒ ꯇꯨꯝꯍꯟꯕ꯫ ꯇꯧꯕꯗꯣ ꯆꯥꯅꯤꯡꯉ ꯑꯩ ꯍꯧꯖꯤꯛꯇꯤ ꯑꯃꯗꯤ ꯆꯥ꯫ ꯈꯔꯦꯑꯗꯨ ꯀꯔꯦꯟꯗꯣ ꯄꯨꯛ ꯊꯜ꯫ ꯃꯣꯔꯣꯛ ꯁꯥꯔꯦ ꯑꯉꯥꯡ ꯄꯃꯒ ꯆꯥꯔꯤꯅꯤꯅꯦ꯫
ꯑꯁ ꯅꯍꯥꯟꯗꯤ ꯑꯩ ꯑꯗꯨꯗ ꯂꯩꯕ ꯀꯥꯟꯗ ꯏꯃꯥ ꯇꯣꯟꯅꯁꯨ ꯈꯪꯕꯅꯦ ꯑꯩꯗꯤ ꯏꯊꯟꯇ ꯍꯦꯛꯇ꯫ ꯃꯤ ꯑꯗꯨꯝ ꯏꯊꯟꯗ ꯍꯦꯛꯇ ꯃꯣꯔꯣꯛꯇꯣ꯫
ꯎꯝ꯫
ꯍꯥꯞꯄꯒ ꯅꯦꯠꯂꯒ ꯌꯥꯝ ꯌꯥꯝ ꯆꯥꯕꯤꯗꯣ ꯍꯩꯅꯩꯌꯦꯕꯀꯣ ꯑꯁꯤꯗ꯫ ꯗꯤ ꯑꯩꯅ ꯈꯪꯗꯦ ꯃꯤꯅ ꯍꯥꯏꯕꯒꯨꯝꯅ ꯌꯥ꯫ ꯌꯝ ꯂꯩꯔꯗꯤ ꯏꯁꯥꯗ ꯆꯅꯤꯡꯕ ꯐꯥꯎꯗꯦ ꯍꯥꯏꯕꯗꯣ ꯑꯗꯨꯒꯤ ꯌꯥꯝ ꯂꯩꯕꯒꯤꯔ ꯈꯪꯗꯦ꯫ ꯆꯥ ꯆꯥꯅꯤꯡꯗꯦ꯫
ꯑꯩꯗꯤ ꯏꯃꯥꯇꯣꯟꯅ ꯀꯩꯅꯣ ꯇꯧꯔꯤꯅꯅꯦ ꯁꯤꯡꯖꯨ ꯆꯥꯕꯒꯨꯝꯕꯖꯦ꯫ ꯍꯧ ꯍꯧꯔꯒ ꯁꯤꯡꯖꯨ ꯆꯥꯁꯦꯅ ꯍꯧꯔꯒ ꯆꯥꯔꯤꯅꯦ꯫ ꯅꯍꯥꯟꯁꯨ ꯏꯕꯅꯤ ꯅꯀꯨꯞꯄꯤꯗꯣ꯫
ꯍꯣꯢ꯫
ꯕꯦꯁꯤꯜꯗ ꯁꯨꯔꯒ ꯆꯥꯔꯤꯅꯤꯅꯦ꯫ ꯂꯣꯏ ꯆꯥꯏ ꯏꯕꯅꯤꯗꯣ꯫ ꯆꯥꯕ ꯂꯣꯏꯕ ꯃꯊꯪꯗꯗꯤ ꯅꯨꯡꯉꯥꯏꯔꯦ꯫
ꯑꯗꯨꯅꯤ꯫ ꯑꯩꯗꯤ ꯀꯩꯅꯣꯅꯦ꯫ ꯏꯆꯦꯗꯣ ꯑꯗꯨꯝꯒꯨꯝꯕ ꯆꯥꯏꯌꯦꯕꯀꯣ꯫
ꯎꯝ꯫
ꯑꯩꯕꯨꯗꯤ ꯀꯥ ꯍꯦꯟꯅ ꯏꯊꯟꯗꯗꯤ ꯆꯥꯅꯤꯡꯗꯦ꯫ ꯏꯁ ꯉꯁꯥꯏ ꯑꯌꯨꯛꯁꯨ ꯌꯥꯝ ꯅꯣꯡꯅꯤꯡꯕ ꯑꯃ ꯍꯥꯏꯌꯦ꯫ ꯑꯩꯈꯣꯏꯅꯤꯁꯦ ꯉꯔꯥꯡ ꯅꯨꯡꯗꯥꯡ ꯕꯣꯜ ꯌꯦꯡ ꯌꯦꯡꯉꯤꯅ꯫
ꯎꯝ꯫
ꯑꯗꯨꯃꯥꯏꯅ ꯇꯧꯕꯒꯤ ꯋꯥꯔꯦꯕ꯫
ꯎꯝ꯫
ꯑꯩꯈꯣꯏꯒꯤ ꯊꯣꯡꯅꯥꯎꯗ ꯌꯣꯡ ꯍꯦꯛ ꯍꯦꯛ ꯂꯥꯛꯄ ꯑꯃ ꯂꯩꯌꯦꯕꯀꯣ꯫ ꯉꯔꯥꯡꯗꯤ ꯃꯍꯣꯏ ꯉꯁꯥꯏꯗꯤ ꯃꯥ ꯑꯗꯨꯗ ꯐꯝꯃꯒ ꯂꯩꯕ ꯃꯥꯜꯂꯦꯕ ꯑꯩꯗꯤ꯫ ꯏꯆꯦꯅꯁꯨ ꯏꯆꯦꯅꯁꯨ ꯎꯍꯧ꯫ ꯗꯕ ꯑꯩꯅꯁꯨ ꯎꯍꯧꯗꯕ ꯌꯣꯡꯗꯣ ꯍꯦꯛꯇ ꯊꯣꯡꯅꯥꯎꯒꯤ ꯃꯊꯣꯟꯗ ꯆꯣꯡꯊꯣꯛ꯫ ꯊꯔꯒ ꯑꯩꯈꯣꯏꯒꯤ ꯆꯥꯗꯣ ꯆꯥ ꯃꯅꯥꯗ꯫
ꯎꯝ ꯑꯥ꯫
ꯂꯩꯔꯒ ꯊꯝꯕꯗꯨ ꯑꯗꯨ ꯄꯥꯏꯔꯒ ꯆꯦꯟꯊꯣꯛꯈꯤꯕꯅꯤꯅꯦ ꯑꯁ꯫ ꯑꯩꯗꯤ ꯅꯣꯛꯅꯤꯡꯉꯦ ꯍꯥꯏ ꯅꯣꯛꯅꯤꯡꯉꯦ ꯍꯥꯏꯕꯗꯤꯀꯣ ꯃꯥꯁꯨ ꯌꯥꯝ ꯊꯨꯅꯗꯤ ꯂꯧꯈ꯭ꯔꯦꯕ꯫ ꯑꯗꯨꯕꯨ ꯍꯣꯏ꯫ ꯌꯥꯝ ꯊꯨꯅ ꯂꯧꯔꯁꯨ ꯃꯥꯒꯤꯗꯣ ꯆꯥꯕ ꯌꯥꯗꯕ ꯂꯧꯈ꯭ꯔꯕ꯫
ꯑꯗꯨꯅꯦ ꯃꯥ ꯆꯥꯕ ꯌꯥꯗꯦꯅꯦ ꯑꯆꯥꯄꯣꯠ꯫ ꯨꯝꯕ ꯂꯧ ꯂꯧꯒꯦ ꯍꯥꯏꯗꯦ ꯑꯗꯣ ꯑꯗꯣ ꯎꯝ ꯀꯔꯤ ꯍꯥꯏꯕ ꯍꯧꯖꯤꯛꯀꯤꯗꯣ ꯀꯔꯤ ꯍꯥꯏꯕ ꯃꯪꯀꯤꯗꯣ
ꯌꯣꯡ ꯌꯣꯡ
ꯌꯦꯣꯡ ꯀꯣ ꯑꯗꯨ ꯌꯦꯣꯡꯗꯣ ꯄꯪꯉꯦ ꯑꯁꯦꯡꯕ ꯅꯪ ꯑꯆꯥꯄꯣꯠ
ꯃꯥꯁꯨ ꯗꯥꯎ ꯌꯥꯗꯦꯕ ꯃꯥꯁꯨ ꯗꯥꯎ ꯌꯥꯗꯦ ꯍꯥꯏꯕꯗꯤ ꯃꯥꯅ ꯂꯧꯔꯤꯗꯨꯁꯨ ꯆꯥꯕ ꯌꯥꯗꯕꯀꯣ
ꯎ ꯑꯗꯨꯅꯦ ꯅꯪꯅ ꯅꯪꯒꯤ ꯅꯪꯅ ꯆꯥꯗꯕ ꯎ ꯆꯥꯅꯤꯡꯗꯦ ꯍꯥꯏꯅ ꯑꯆꯥꯄꯣꯠ ꯊꯝꯂꯝꯕꯗꯨ ꯂꯧꯥꯎꯒꯦꯗꯦ ꯈꯥꯏꯗ
ꯑꯗꯨꯅꯦ ꯑꯩꯈꯣꯏ ꯅꯣꯛꯄꯗ ꯁꯤꯔꯕꯅꯦ ꯏꯆꯦꯅ
ꯑꯁ ꯑꯗ ꯑꯗꯨ ꯌꯦꯡꯉꯗ ꯑꯃꯨꯛ ꯊꯣꯛꯂꯛꯑꯒ ꯑꯗꯨꯝ ꯈꯜꯂꯝꯃꯣꯅꯦ ꯑꯁ ꯑꯩꯁꯦ ꯀꯣ ꯄꯪꯉꯤꯗꯀꯣꯒ ꯈꯜꯂꯝꯕꯅꯤꯕꯣ ꯍꯥꯏꯗꯤ ꯃꯥꯆꯥ ꯆꯥꯃ ꯅꯍꯥꯟꯗꯤ ꯆꯥꯕ ꯌꯥꯗꯦꯅꯤ ꯅꯍꯥꯟ ꯈꯟꯂꯝꯒꯅꯤ ꯍ ꯅꯣꯏ ꯑꯗꯨꯩ ꯂꯥꯛꯀꯅꯤ ꯌꯦꯡꯉꯣ ꯍꯌꯦꯡꯉꯣ ꯑꯗꯨ ꯅꯨꯄꯤ ꯑꯅꯤꯒꯤ ꯆꯥꯏꯔꯒ
ꯄꯨꯟꯅ ꯌꯥꯝ ꯌꯥꯝ ꯂꯥꯛꯄꯅꯦ ꯃꯣꯏꯗꯣ ꯍꯥꯏꯕꯗꯤꯀꯣ ꯄꯔꯦꯡ ꯄꯔꯦꯡ ꯂꯥꯛꯑꯒꯀꯣ ꯑꯩꯉꯣꯟꯗꯁꯨ ꯃꯥ ꯌꯦꯡꯗꯣꯏꯅꯦ ꯑꯩꯁꯨ ꯃꯉꯣꯟꯗ ꯌꯦꯡꯗꯣꯏ ꯃꯔꯛꯇꯗ ꯌꯥꯝ ꯅꯨꯡꯁꯤꯕ ꯐꯥꯎꯋꯦꯕ ꯃꯁꯛꯇꯣ
ꯎ ꯑꯩꯈꯣꯏꯅꯤ ꯀꯩꯅꯣ ꯌꯦꯌꯣꯡꯗꯒꯤ ꯑꯩꯈꯣꯏ ꯑꯣꯜꯂꯛꯧꯕꯅꯦ ꯍꯥꯏꯕꯅꯁꯨ
ꯈꯪꯗꯦ ꯑꯗꯨꯃꯥꯏꯅ ꯑꯣꯏꯕꯤꯒꯦꯔꯥ ꯌꯦꯣꯡꯁꯨ ꯌꯦꯣꯡꯒꯤ ꯈꯣꯡ ꯈꯨꯠꯁꯨ ꯐꯖꯕꯅꯦ
ꯑ ꯇꯠꯂꯦ ꯃꯤ ꯅꯪ ꯊꯣꯡꯉꯗꯤꯒꯦ ꯆꯥꯒꯗ꯭ꯔꯣꯅ
ꯑꯩ ꯀꯥꯏꯗꯒꯤꯅꯣꯗ ꯅꯪꯁꯨ ꯁꯤꯔꯥꯟ ꯇꯨꯔꯥꯟ
ꯃꯤ ꯆꯥꯅꯩꯩꯅ ꯌꯦꯡꯒꯦ ꯊꯥꯏꯅꯗꯤ ꯆꯥꯅꯩꯌꯦ
ꯑꯩꯗꯤ ꯄꯥꯝꯗꯦꯗ ꯑꯗꯨꯒꯨꯝꯕꯗꯣ ꯀꯥ ꯍꯦꯟꯅ ꯄꯥꯝꯕ ꯑꯣꯏꯗꯦ ꯍꯣꯏ
ꯑꯩꯣꯏ ꯃꯥꯁꯦ ꯆꯥꯕꯤꯔꯣꯏ ꯑꯗꯨꯗꯤ ꯑꯩꯁꯦ ꯆꯥꯅꯤꯡꯗꯦꯗ ꯑꯗꯨꯒꯨꯝꯗꯤꯀꯣ ꯇꯜꯂꯦ
ꯍꯣꯏ ꯑꯗꯨ ꯀꯔꯤꯒꯤ ꯀꯩꯅꯣ ꯇꯧꯗꯣꯏꯅꯣꯝꯗ ꯑꯩꯈꯣꯏꯗꯤ ꯑ ꯌꯦꯟꯁꯥ ꯁꯟꯁꯥ ꯆꯥꯏ ꯑꯥ
ꯑ ꯀꯩꯅꯣ ꯌꯣꯡ ꯊꯣꯡꯉꯒ ꯀꯩꯅꯣ ꯇꯧꯋꯦ ꯍꯥꯏꯕꯗꯣ ꯃꯔꯣꯏ ꯃꯌꯥꯝ ꯍꯥꯞꯄꯒ